ꯇ ꯇꯥꯕ꯭ꯔꯣ ꯑꯣ ꯇꯥꯏꯀꯣ ꯎꯝ ꯎꯝ ꯑꯩꯗꯤ ꯍ ꯍꯣꯏ ꯇꯥꯔꯦ
ꯑꯣ ꯀꯗ ꯑꯣꯏꯅꯣ
ꯑꯗꯨꯝ ꯐꯝꯂꯒ ꯂꯩꯌꯦꯗ ꯀꯝꯇ ꯇꯧꯗꯗ ꯍꯧꯖꯤꯛꯇꯦ
ꯎꯝ ꯆ ꯐꯩ
ꯎꯝ ꯆꯥꯛꯁꯨ ꯆꯥꯔꯤꯁꯦ ꯊꯦꯡꯅ ꯍꯧꯒꯠꯄꯅꯤꯅ
ꯎꯝ ꯐ ꯒꯔꯒ
ꯑ ꯊꯣꯡꯕꯨꯗꯤꯀꯣ ꯊꯣꯡꯕꯤꯈ꯭ꯔꯕ ꯎꯝ ꯆꯥꯖ
ꯑ
ꯅꯪꯗꯤ ꯆꯥꯔꯕꯣ
ꯑ ꯁ ꯁꯥ ꯑꯗꯨꯅꯤ
ꯎꯝ
ꯑ ꯂ ꯐꯣ ꯑꯣꯏꯦ
ꯑꯥ ꯅꯪꯗꯤ ꯈꯣꯟꯗꯣ ꯐꯖꯅ ꯇꯥꯗꯦ
ꯑꯃ
ꯎꯝ
ꯑ ꯑ ꯍꯒ
ꯥꯛ ꯑꯩꯈꯣꯏꯅ ꯅꯨꯄꯥꯅ ꯉꯁꯤꯗꯤ ꯊꯣꯡꯕꯤꯌꯦ
ꯎꯝ
ꯑꯩ ꯊꯕꯛ ꯈꯔ ꯆꯤꯟꯕꯗꯣ
ꯎꯝ ꯀꯥꯏ ꯇꯔ ꯀ
ꯎꯝ ꯃꯥꯁꯦ ꯆꯝꯐꯨꯠꯒ ꯑꯣꯟꯗꯦ ꯇꯧꯔꯝꯃꯅꯤ ꯃꯥ ꯏꯟꯁꯥꯡꯗꯤ ꯊꯣꯡꯕ ꯍꯩꯗꯕꯅꯤꯅꯀꯣ
ꯎꯝ
ꯆꯥꯛꯒꯨꯝꯕ ꯑꯣꯝꯂꯦꯠꯀꯨꯝꯕ ꯆꯝꯐꯨꯠꯀꯨꯝꯕꯗꯤ ꯍꯩꯕꯅꯦꯕ
ꯑꯣꯝ
ꯣꯔꯒꯤꯕ꯭ꯔ
ꯌꯦꯡꯗꯦꯗ ꯑꯗꯨꯝꯦꯡ ꯈꯔ ꯊꯦꯡꯅ ꯇꯨꯝꯕꯀꯣ ꯕꯣꯜ ꯌꯦꯡꯗꯦ ꯑꯩꯗꯤ ꯕꯣꯜ ꯌꯦꯡꯕꯁꯨ ꯍꯩꯗꯅ
ꯎꯝ
ꯑꯁꯦꯡꯕꯅꯦ ꯕꯣꯜ ꯌꯦꯡꯕꯁꯨ ꯍꯩꯇꯦ ꯕꯣꯜ ꯌꯦꯡꯉꯗꯤ ꯑꯗꯨꯝ ꯇꯨꯝꯅꯤꯡꯉꯦ
ꯑꯣꯣꯏ
ꯎꯝ ꯅꯣꯏꯗꯤ ꯌꯦꯡꯉꯝꯅꯤꯗꯅ
ꯎꯝ ꯌꯥꯔ꯭ꯔꯦꯗ
ꯑꯣꯝ ꯑꯣ ꯅꯨꯄꯥꯁꯤꯡꯗꯤ ꯑꯌꯥꯝꯕꯕꯨ ꯌꯦꯡꯉꯕꯅꯤꯗ
ꯎꯝ ꯑ ꯃꯅꯥ ꯑꯗꯨꯝ ꯆꯅꯤꯅ
ꯎꯝ
ꯃꯗꯤ
ꯎꯝ ꯅꯪꯒꯤ ꯊꯣꯡꯔꯕ ꯆꯥꯛꯇꯤ
ꯑ ꯐꯦ
ꯎꯝ ꯎ ꯑꯦ ꯑꯩꯒꯤ ꯍꯧꯗꯣꯡꯁꯦꯀꯣ ꯈꯣꯡꯕꯗ ꯂꯣꯏꯔꯦ
ꯎ ꯎ
ꯇꯛꯂꯑꯝꯕꯒꯤ ꯃꯥꯅꯦꯦ ꯑꯌꯨꯛ ꯉꯟ ꯇꯥꯛꯑꯀꯣ ꯃꯥꯗꯤ ꯑꯁ ꯆꯥꯛ ꯂꯥꯝꯕꯒꯤ ꯑꯗꯨꯝ ꯅꯤꯕꯅꯦ ꯑꯩꯈꯣꯏ ꯆꯥꯛ ꯆꯥꯗ꯭ꯔꯤꯉꯩ ꯍꯦꯛ ꯍꯧꯒꯠꯂꯦꯅ ꯃꯥꯒꯤ ꯆꯥꯛꯁꯤꯡꯗꯣ ꯄꯤ ꯅꯠꯇ꯭ꯔꯗꯤꯀꯣ ꯂꯩꯕ ꯌꯥꯗꯕꯅꯦ
ꯑꯣ ꯁꯃꯥꯡ
ꯎꯝ ꯎ ꯎꯝ ꯅꯪꯗꯤ ꯍꯧꯖꯤꯛꯀꯥꯟ ꯀꯔꯤ ꯀꯔꯤ ꯇꯧꯔꯒ ꯂꯩꯕꯅꯣ
ꯀꯁꯗ
ꯎꯝ ꯎ ꯉꯁꯤꯗꯤ ꯀꯗꯥꯏ ꯆꯠꯀꯦ ꯑꯗꯨꯝ ꯂꯩꯗꯣꯏꯔꯥ
ꯑꯁꯧꯕ
ꯎꯝ ꯅꯪꯣꯟꯗꯣ ꯑ ꯌꯥ ꯌꯥꯝ ꯂꯥꯞꯅ ꯐꯝꯕꯒꯤ ꯃꯈꯣꯜ ꯇꯧꯋꯦ
ꯎꯝ ꯑꯗꯨ ꯌꯥꯝ ꯄꯤꯛꯄ꯭ꯔꯥ
ꯎꯝ
ꯍꯧꯖꯤꯁꯨꯤ ꯑ
ꯍꯧꯖꯤꯛꯇꯤ ꯈꯔ ꯐꯩ
ꯑꯣ
ꯑꯩꯅ ꯈꯔ ꯅꯥ ꯄꯪꯕꯒꯤꯔꯀꯣ
ꯌꯥꯄꯤ ꯊꯟꯗ ꯑꯗꯨ ꯂꯒꯅꯤ
ꯑꯣ ꯑꯁ ꯍꯧꯖꯤꯛꯀꯥꯟꯁꯦ ꯌꯥꯝ ꯑꯣ ꯑꯩꯣꯏ ꯑꯃ ꯈꯣꯏꯔꯥ ꯃꯣꯏꯁꯦ ꯀꯩꯅꯣ ꯆꯠꯈꯤꯑꯁ ꯁꯪꯒꯥꯥꯕꯨꯀꯣ ꯆꯠꯈꯤꯌꯦ ꯑꯩꯅ ꯊꯦꯡꯅ ꯍꯧꯒꯠꯈ꯭ꯔꯕ ꯍꯣꯏ ꯍꯣꯏ ꯉꯁꯤ ꯅꯣꯡꯕꯥꯏ ꯆꯤꯡ ꯑꯣꯏꯕꯅꯤꯅꯀꯣ ꯆꯠꯀꯦ ꯑꯩ ꯈꯔ ꯊꯦꯡꯅ ꯍꯧꯒꯠꯈ꯭ꯔꯕꯅꯤꯅ ꯆꯠꯁꯦ ꯍꯣꯔꯦꯟ ꯅꯨꯡꯗꯥꯡ ꯋꯥꯏꯔꯝ ꯑꯃꯨꯛꯀ ꯆꯠꯂꯅꯤ
ꯝꯔ ꯀꯥꯔ
ꯍꯣꯏ ꯎꯝ ꯑꯌꯨꯛ ꯑꯌꯨꯛꯀ ꯅꯨꯡꯗꯥꯡ ꯋꯥꯏꯔꯝ ꯀꯥꯕꯁꯨ ꯂꯩꯗꯅ ꯑꯗꯣ ꯃꯐꯝ ꯈꯔꯗꯅ ꯑꯌꯨꯛꯁꯨ ꯀꯥꯗꯕꯤ ꯅꯨꯡꯗꯥꯡ ꯋꯥꯏꯔꯝꯁꯨ ꯀꯥꯗꯕꯤ ꯆꯥꯛ ꯇꯣꯛꯂꯒ ꯅꯨꯡꯊꯤꯤꯟ ꯀꯥꯕꯗꯣ ꯑꯃꯔꯛ ꯈꯛꯇ ꯑꯗꯨꯃꯥꯏꯅ ꯇꯧꯕꯁꯨ ꯂꯩꯌꯦꯗ ꯑꯗꯣ ꯑꯌꯥꯝ ꯑꯌꯥꯝꯕꯗꯤ ꯑꯌꯨꯛ ꯉꯟꯇꯥꯑꯒ ꯅꯨꯡꯗꯥꯡ ꯑꯣꯏꯔꯝꯀꯣ ꯑꯗꯨꯃꯥꯏꯅ ꯀꯥꯕꯅ ꯌꯥꯝꯃꯦ ꯑꯗꯣ ꯁꯤꯇꯤ ꯑꯆꯧꯕꯒꯨꯝꯕꯀꯣ ꯑꯗꯨꯒꯨꯝꯕꯗꯤ ꯑꯌꯥꯝꯕꯁꯦ ꯁꯦ ꯅꯨꯡꯊꯤꯤꯟꯀꯣ ꯆꯥꯛ ꯇꯣꯛꯂꯦ ꯑ ꯀꯥ
ꯎꯝ
ꯍꯧꯖꯤꯛꯀꯥꯟꯁꯦ ꯌꯥꯝ ꯁꯥꯏꯌꯦꯀꯣ
ꯎꯝ ꯁ
ꯌꯥꯝ ꯁꯥꯏꯌꯦꯦ ꯑꯌꯨꯛ ꯑꯌꯨꯛ ꯉꯟꯇꯥꯁꯨ ꯅꯍꯥꯟꯗ ꯑꯌꯨꯛ ꯉꯟꯇꯥ ꯍꯧꯒꯠꯄꯤꯕ ꯉꯁꯤꯕꯨꯗꯤ ꯊꯦꯡꯉꯦꯕ ꯎꯝ ꯑꯌꯨꯛ ꯉꯟꯇꯥ ꯍꯧꯒꯠꯄꯗꯨꯁꯨ ꯑꯗꯨꯝ ꯁꯥꯏꯌꯦ ꯎꯝ
ꯍꯟꯗ
ꯎꯝ ꯅꯣꯏꯗ ꯆꯦ ꯎꯆꯦꯛ ꯂꯩꯕ꯭ꯔꯅꯦ
ꯎꯆꯦꯛ ꯃꯅꯤꯡꯗ ꯍꯣꯡꯕ ꯃꯈꯣꯏꯒꯤ ꯃꯅꯤꯡ ꯇꯋꯣꯏꯗ
ꯑꯣ ꯑꯣ ꯑꯖꯤꯤꯡ ꯃꯥꯜꯂ ꯑ ꯅꯪꯗꯤ ꯑꯗꯨ ꯑꯣꯏꯔꯗꯤ ꯅꯤꯇꯤꯌꯥꯏ ꯎꯆꯦꯛꯁꯤꯡꯅꯤ ꯏꯁꯩ ꯁꯛꯄꯗꯣ ꯇꯥꯔꯒ ꯂꯩꯔꯝꯅꯤ ꯍꯦ
ꯎꯝꯔ ꯑꯌꯨꯛꯇ ꯑꯗꯨꯝ ꯑꯌꯨꯛꯛꯇ ꯑꯃ ꯇꯥ ꯑ ꯎꯝ ꯄꯗꯤꯤꯁꯅꯤꯅ ꯇꯥꯔꯦ ꯍꯂꯛꯑꯒꯨ
ꯑ ꯎꯝ ꯍ ꯁꯌꯦꯡꯁꯦ ꯑꯩꯈꯣꯏꯗꯤ ꯉꯔꯥꯡꯅ ꯀꯩ ꯍꯥꯏꯕ
ꯑ ꯅꯣꯡ ꯆꯨꯕ꯭ꯔꯗ
ꯎꯝ ꯑ ꯉꯁꯤꯗꯤꯦ ꯆꯨꯗꯦ ꯑꯗꯣ ꯅꯨꯡꯗꯥꯡ ꯉꯔꯥꯡ ꯅꯨꯡꯗꯥꯡꯗꯣ ꯎꯝ ꯌꯥꯝ ꯆꯨꯕꯗꯤ ꯅꯠꯇꯕ ꯈꯔ ꯈꯔ ꯇꯥꯕꯗꯣ ꯀꯣ ꯑꯗꯨ ꯇꯧꯋꯦ ꯑꯗꯣ ꯍꯧꯖꯤꯛ ꯑꯌꯨ ꯑꯌꯨꯛ ꯑꯗꯨꯗꯤ ꯉꯁꯥꯏꯗꯣ ꯅꯨꯡꯁꯥ ꯊꯣꯛꯑꯦꯕ ꯑꯗꯣ ꯍꯧꯖꯤꯛ ꯈꯔ ꯅꯣꯡꯃ ꯐꯪꯈ꯭ꯔꯒ ꯅꯨꯡꯁꯤꯠ ꯁꯤꯠꯄꯗꯨꯀꯣ ꯈꯔ ꯇꯧꯋꯦ
ꯎꯝ ꯍꯔꯦ
ꯑꯣ
ꯆꯗ ꯑꯗꯨꯝ ꯁꯅꯦ
ꯑ
ꯂ ꯎꯝ
ꯀꯨꯝꯁꯤꯁꯦ ꯅꯣꯡ ꯋꯥꯠꯄ ꯃꯥꯜꯂꯦꯗ ꯑꯩꯈꯣꯏ ꯁꯋꯥꯏꯗꯗꯤꯦ
ꯁꯨ ꯐꯖꯅ ꯀꯩꯅ ꯇꯔꯥꯟ꯭ꯔꯦ
ꯎꯝ ꯇꯝꯕꯛꯦꯂ ꯇꯕ ꯑꯩꯈꯣꯏꯗꯤ ꯏꯁꯤꯡ ꯋꯥꯠꯂꯦ ꯍꯥꯏꯅꯁꯨ ꯍꯥꯏꯅꯩꯌꯦꯕꯀꯣ ꯈꯔ ꯈꯣꯏꯅ
ꯎꯝ ꯑꯗꯨ ꯂꯩꯔꯝꯒꯗ ꯂ ꯂꯥꯎ ꯐꯖꯅ ꯀꯩꯅꯣ ꯇꯧꯔꯝꯃꯦ ꯏꯁꯤꯡ ꯅꯣꯡ ꯑꯗꯨꯝ ꯆꯨꯕꯅꯦ
ꯎꯝ ꯍꯣꯏ ꯇꯧꯋꯦ ꯑꯩꯣꯏꯔꯣꯝꯗꯗꯣ ꯈꯔ ꯈꯣꯏꯒꯤꯅꯀꯣ ꯏꯁꯤꯡ ꯈꯔ ꯋꯥꯠꯂꯦ ꯈꯣꯠꯂꯦ ꯍꯥꯏꯅꯀꯣ ꯊꯥꯏꯌꯦꯕ ꯑꯗꯣ ꯎꯝ ꯁꯀꯨꯝ ꯁꯥꯒꯨꯝ ꯍꯥꯏꯕ꯭ꯔꯅꯤꯀꯣ ꯂꯥꯁ ꯏꯌꯥꯔꯗꯣ ꯑꯗꯨꯒꯨꯝꯕꯗꯨꯗꯗꯤ ꯏꯁꯤꯡ ꯊꯨꯝꯕꯒꯤ ꯌꯥꯝ ꯄꯥꯎ ꯌꯥꯝ ꯇꯥꯈꯤꯕꯅꯦꯀꯣ
ꯑ ꯃꯃ ꯃꯃ ꯐ
ꯑꯗꯣ ꯑꯩꯈꯣꯏ ꯁ꯭ꯋꯥꯏꯗꯗꯤ ꯑꯗꯨꯒꯨꯝꯕꯗꯣ ꯀꯨꯝꯁꯤꯁꯦ ꯂꯩꯇꯦꯕ
ꯔꯥꯃ ꯀꯃꯥꯏꯅ ꯇꯧꯗꯣꯔꯤ ꯅꯣꯡꯃꯁꯨ ꯇꯥꯗꯦ
ꯎꯝ ꯎꯝ ꯑꯁ ꯉꯁꯤꯁꯦ ꯅꯨꯡꯁꯤꯠ ꯐꯖꯅ ꯁꯤꯠꯂꯦꯍꯦ
ꯑꯥ ꯍꯣꯏꯁꯨ ꯈꯔ ꯈꯔꯕꯨꯗꯤ ꯁꯤꯠꯂ ꯅꯨꯡꯁꯥꯁꯨ ꯁꯥꯕꯗ
ꯑꯣ ꯍꯧꯖꯤꯛꯇꯤ ꯅꯣꯡ ꯃꯥꯡꯈ꯭ꯔꯦ ꯉꯁꯥꯏꯗꯤ ꯑꯁꯃꯁꯥꯗ ꯌꯥ ꯎꯝ ꯀꯟꯕꯅꯦ ꯑꯗꯣ ꯍꯧꯖꯤꯛꯇꯤ ꯐꯖꯅ ꯅꯨꯡꯁꯤꯠꯁꯤ ꯠꯂꯦ ꯅꯨꯡꯁꯤꯠ ꯑꯗꯨꯝ ꯁꯤꯠꯂꯗꯤ ꯅꯣꯡ ꯂꯥꯛꯇꯣꯏꯕ ꯃꯥꯟꯗ꯭ꯔꯦ
ꯎꯆꯦꯗ
ꯎꯝ
ꯈꯔꯤ ꯈꯔꯤ ꯍꯧꯅ
ꯏꯗꯤ ꯑꯗꯨ ꯑꯗꯨꯝ ꯑꯉꯥꯡꯁꯤꯡꯗꯗꯤ ꯈꯔ ꯇꯥꯛꯑꯦ ꯑꯁꯪꯕ ꯃꯇꯝꯗꯀꯣ ꯑꯗꯣ ꯑꯩꯁꯨ ꯂꯥꯏꯔꯤꯛ ꯑꯗꯨꯝ ꯈꯔ ꯇꯧꯋꯦ ꯑ ꯑꯦꯛꯖꯥꯝꯒꯨꯝꯕ ꯀꯣ ꯑꯗꯨꯒꯨꯝꯕ ꯌꯥ ꯊꯥꯒꯦ ꯈꯣꯠꯂꯦ ꯍꯥꯏꯅ ꯎꯝ ꯇꯧꯦꯗ
ꯌꯁ ꯐꯁ ꯀꯌꯥ ꯐꯥꯎ ꯀꯅꯦ ꯐꯁ ꯀꯌꯥ ꯀꯥꯔꯤꯅꯦ
ꯥꯏꯔ ꯑꯩ ꯑꯩ ꯀꯥꯕꯗꯨꯔ
ꯍꯣꯏ
ꯍꯣꯏ ꯑꯩꯗꯤ ꯀꯩꯅꯣ ꯐꯥꯎ ꯈꯛꯇꯅꯤꯗ ꯒ꯭ꯔꯦꯖꯨꯦꯁꯟ ꯈꯛꯇ ꯂꯣꯏꯔꯒꯀꯣ ꯑꯗꯨꯝ ꯂꯩꯔꯦꯗ ꯃꯁꯝ ꯇꯧꯖꯒꯦ ꯑꯩ ꯂꯣꯏꯕꯨ ꯀꯨꯏꯈ꯭ꯔꯦ ꯇꯨ ꯊꯥꯎꯖꯟ ꯇ꯭ꯋꯦꯟꯇꯤ ꯋꯥꯟ ꯑꯗꯨꯋꯥꯏꯗ ꯂꯣꯏꯈ꯭ꯔꯦ
ꯑꯣ ꯑꯩꯁꯨꯦ ꯒ꯭ꯔꯦꯖꯨꯑꯦꯁꯟ ꯂꯣꯏꯁꯤꯜꯂꯒ ꯕꯦꯡꯒꯤ ꯏꯝꯄ꯭ꯂꯣꯏ ꯑꯣꯏꯔꯤ
ꯑꯣ ꯌꯥꯝ ꯐꯩꯌꯦꯅꯦ
ꯑꯩꯁꯨ ꯍꯥꯟꯅꯕꯨꯗꯤ ꯁꯦꯟꯇ꯭ꯔꯦꯜꯒꯤ ꯑꯦꯛꯇꯤꯚ ꯁꯥꯔꯚꯤꯁꯁꯦ ꯌꯥꯝ ꯄꯥꯝꯕ
ꯑꯣ ꯑ
ꯑꯗꯨꯗ ꯑꯩꯈꯣꯏ ꯐꯦꯂꯤꯈꯩꯅ ꯄꯥꯝꯗꯦꯅ ꯁꯤꯗ ꯑꯗꯨꯝ ꯌꯨꯝꯗ ꯍꯩꯔꯒ ꯕꯦꯡꯒꯤ ꯊꯕꯛ ꯀꯩꯅꯣ ꯇꯧꯅ ꯑꯗꯨꯝ ꯇꯧꯔꯦ
ꯑꯣ ꯑꯗꯨꯝ ꯊꯕꯛ ꯇꯧꯕꯗꯤ ꯂꯣꯏꯅꯃꯛ ꯐꯔꯦꯗ ꯑꯁꯤꯅ ꯍꯦꯟꯅ ꯐꯩ ꯍꯥꯏꯕꯗꯤ ꯂꯩꯇꯕꯅꯤꯅ ꯏꯁꯥ ꯏꯁꯥꯒꯤ ꯆꯥꯅꯕꯗꯨꯀꯣ
ꯍꯣꯏ
ꯑꯗꯨꯅ ꯏꯁꯥ ꯏꯁꯥꯒꯤ ꯆꯅꯥꯕ ꯅꯨꯡꯉꯕ꯭ꯔꯥ
ꯑꯩꯅ ꯄꯥꯝꯕꯅ ꯑꯦꯛꯇꯤꯚ ꯁꯥꯔꯚꯤꯁꯁꯦ ꯌꯥꯝ ꯄꯥꯝꯕ
ꯑ ꯍꯣꯏ ꯑꯩꯈꯣꯏ ꯏꯃꯨꯡꯒꯤ ꯑꯗꯨꯒꯨꯝꯕꯗꯣ ꯑꯁ ꯅꯪ ꯅꯪꯅ ꯄꯥꯝꯕꯗꯣ ꯑꯗꯨꯝ ꯇꯧ ꯍꯥꯏ
ꯍ
ꯑꯩꯈꯣꯏ ꯏꯕꯥꯅꯗꯤ ꯀꯩꯅꯣ ꯇꯧꯋꯦꯕ ꯑꯩꯈꯣꯏꯅ ꯂꯩꯗꯨꯅ ꯏꯁꯇꯗꯤꯒꯨꯝꯕ ꯊꯕꯛ ꯑꯗꯨꯝ ꯂꯩꯕꯗꯨ ꯊꯤꯗꯅ ꯃꯥꯅꯗꯤ